ꯇꯥꯕ꯭ꯔꯣ
ꯇꯥꯏꯌꯦ ꯇꯥꯏꯌꯦ
ꯋꯥꯔꯤ ꯅꯨꯡꯉꯥꯏꯔ ꯀꯥꯟꯁꯤꯗ
ꯃꯨꯠꯈ꯭ꯔꯅꯦ ꯇꯦꯟ ꯃꯤꯅꯠ ꯈꯛꯇ ꯑꯣꯏꯌꯦ ꯍꯥꯏꯕ꯭ꯔꯥ
ꯈꯪꯗꯦ ꯃꯣꯏ ꯃꯣꯏꯒꯤꯗꯨꯕꯨꯗꯤ
ꯑꯣꯇꯣꯃꯦꯇꯤꯛꯇ ꯑꯣꯏꯅ ꯑꯣꯇꯣꯃꯦꯇꯤꯛꯇ ꯑꯣꯏꯅ ꯀꯛꯊꯠꯄ ꯃꯥꯜꯂꯦ
ꯍꯣꯏ ꯍꯣꯏ ꯍꯣꯏ ꯑꯗꯨ ꯑꯗꯨꯅꯤ ꯀꯌꯥꯝ ꯀꯌꯥꯝ ꯀꯨꯏꯔꯒꯦ ꯌꯥꯎꯔꯛꯄ ꯅꯪ
ꯍꯥ
ꯐꯤꯗ ꯌꯥꯎꯕ
ꯁꯤꯗ ꯌꯥꯎꯕ ꯍꯥꯏꯕ꯭ꯔꯥ
ꯑꯧ
ꯉꯁꯥꯏ ꯈꯛꯇ ꯑꯩ ꯀꯩꯅꯣ ꯁꯦꯝꯕ ꯂꯣꯏꯔꯣꯏꯗ ꯉꯥꯏꯔꯤꯕꯣ
ꯑꯣ ꯑꯩꯁꯨ
ꯐꯥꯕꯗ ꯉꯥꯏꯔꯤ
ꯆꯞ ꯃꯥꯟꯅꯩ ꯑꯩꯈꯣꯏꯗꯤ
ꯅꯪ ꯀꯌꯥꯗꯤ ꯇꯧꯈ꯭ꯔꯦ
ꯑꯩ ꯑꯅꯤ ꯎꯝ ꯃꯤꯁꯤꯡꯁꯦ ꯈꯔ ꯕꯤꯖꯤ ꯑꯣꯏꯕ ꯃꯥꯜꯂꯤꯅꯦ
ꯑꯣꯏꯔꯝꯕꯁꯨ ꯌꯥꯏ ꯊꯕꯛ ꯃꯁꯥ ꯃꯁꯥꯒꯤ ꯊꯕꯛ ꯂꯩꯕꯅꯤꯅꯀꯣ
ꯑꯣ ꯍꯣꯏ ꯊꯕꯛ ꯂꯩꯇꯕ ꯑꯩꯈꯣꯏꯅꯤꯁꯤ ꯄꯨꯟꯗ꯭ꯔꯗꯤ ꯌꯥꯔꯣꯏꯗꯧꯔꯤ
ꯌꯥꯔꯣꯢ ꯇꯧꯔꯤ
ꯅꯣꯛꯀꯥꯅꯨꯍꯦ
ꯅꯪꯁꯨ ꯅꯣꯛꯑꯔꯒ ꯑꯩꯉꯣꯟꯗꯤ ꯅꯣꯛꯀꯥꯅꯨ ꯍꯥꯏꯅꯦ
ꯁꯤꯕꯨ ꯋꯥꯅꯤꯅ
ꯆꯍꯤ ꯌꯥꯗꯤ ꯁꯨꯔꯦ ꯅꯪ
ꯇ꯭ꯋꯨꯟꯇꯤ ꯍꯦꯜꯂꯦ
ꯍꯦꯟꯕꯗꯨ ꯀꯌꯥꯅꯣ ꯍꯥꯏꯕꯅꯤꯗ
ꯇ꯭ꯋꯨꯟꯇꯤ ꯋꯥꯟ
ꯑꯣ ꯑꯗꯨꯗꯤ ꯂꯩꯁꯥꯕꯤ ꯐꯥꯔꯦꯅꯦ
ꯍꯥꯥ
ꯑꯗꯨꯗꯤ ꯂꯩꯁꯥ ꯐꯥꯔꯦꯕ
ꯁꯔꯤ ꯑꯃꯨꯛ ꯑꯣꯟꯈꯔꯦ ꯀꯔꯤꯅꯣ
ꯌꯨꯝ ꯄꯥꯟꯒꯦ ꯇꯧꯔꯤ ꯍꯥꯏꯕꯗꯣ
ꯁꯥꯔꯤ ꯑꯣꯟꯈꯔꯦ
ꯑꯩ ꯁꯔꯤꯗꯤ ꯑꯣꯟꯗꯦ ꯍꯦ ꯇ꯭ꯋꯦꯟꯇꯤꯋꯥꯟ ꯈꯛꯇ ꯁꯥꯔꯤ ꯑꯣꯜꯂꯒꯦ ꯑꯩꯗꯤ ꯂꯥꯏꯅ ꯌꯥꯔꯣꯏꯕ
ꯅꯪꯒꯤ ꯆꯤꯟꯗ ꯂꯥꯏ
ꯍꯥ
ꯅꯪꯒꯤ ꯆꯤꯟꯗ ꯂꯥꯏꯅ ꯌꯥꯔꯣꯏ ꯍꯥꯏꯕ ꯍꯥꯏꯕ ꯋꯥꯍꯩꯗꯣ
ꯑꯥ ꯑꯗꯨ ꯀꯔꯤ ꯇꯧꯔꯦ ꯍꯥꯏꯕ ꯍꯥꯥ
ꯐꯅꯦꯛ ꯅꯪ ꯉꯁꯥꯏꯁꯨ ꯍꯥꯏꯕꯗꯣ ꯑꯗꯨ ꯅꯣꯛꯅꯤꯛ ꯕꯅꯤꯗ
ꯑꯁ ꯅꯣꯡꯀꯅꯣ ꯋꯥꯔꯤ ꯁꯥꯁꯦ ꯍꯥꯏꯕꯅꯦ ꯅꯣꯛꯑꯗꯤ ꯋꯥꯔꯤ ꯁꯥꯕ ꯌꯥꯔꯣꯏꯅꯦ
ꯁ ꯉꯁꯥꯏꯁꯨ ꯅꯣꯛꯄꯗ ꯂꯩꯕꯗ ꯃꯇꯝ ꯇꯥꯈꯤꯕ ꯈꯪꯗꯦꯅꯦ ꯍꯧꯖꯤꯛꯁ ꯑꯗꯨꯝ ꯑꯣꯏꯔꯒꯅꯤ
ꯎꯝ ꯅꯣꯏ ꯇꯥꯕꯔꯣ ꯍꯜꯂꯣ ꯍꯜꯂꯣ ꯍꯜꯂꯣ ꯇꯥꯕ꯭ꯔꯣ ꯍꯜꯂꯣ ꯇꯥꯕ꯭ꯔꯣ